ꯁꯨꯁꯤꯜ ꯀꯗꯥꯏꯩꯅꯣ
ꯐꯃ ꯃꯅꯦ
ꯆꯥꯛ ꯆꯥꯔꯕꯣ
ꯆꯥꯗ꯭ꯔꯤꯗ ꯊꯣꯡꯉꯤ
ꯊ ꯌꯦꯗ
ꯎꯝ
ꯀꯅꯥꯅ ꯊꯣꯡꯉꯤꯕꯅꯣ ꯏꯆꯥ
ꯑꯣꯈꯣ ꯃꯥꯅ
ꯎꯝ ꯀꯩꯖꯥꯡ ꯊꯣꯡꯉꯤꯒꯦ
ꯈꯪꯗꯤ ꯀꯩꯅ ꯌꯥꯝꯅ ꯍꯪꯒꯥꯝꯒꯅꯣꯣꯡꯉ
ꯀꯃꯥꯏ ꯀꯃꯥꯏ ꯇꯧꯔꯤꯒꯦ ꯍꯧꯖꯤꯛꯀꯥꯟꯁꯤꯕꯣ ꯍꯤꯡꯕ ꯌꯥꯅꯕ ꯍꯥꯏꯁꯤꯕꯨ ꯀꯩꯅꯣꯅꯦ ꯅꯪ ꯀꯣꯂꯦꯖ ꯇꯧꯗꯗ꯭ꯔꯕꯣ
ꯍꯥꯥ
ꯀꯣꯂꯦꯖ ꯇꯧꯕꯗꯗ꯭ꯔꯕꯣ
ꯇꯧꯗ꯭ꯔꯦꯗ
ꯑꯣ ꯑꯅꯥ ꯑꯌꯦꯛꯒꯗꯤ ꯌꯥꯎꯗꯦꯀꯣ
ꯌꯥꯎꯗꯦ
ꯑꯣ ꯈꯨꯝꯕꯩ ꯊꯕꯛꯅꯤꯅꯦ ꯅꯪꯒꯤꯖꯤꯅ
ꯃꯅꯦ ꯃꯅꯦ ꯅꯪ ꯍꯪꯉꯛꯑꯣ
ꯅꯪ ꯋꯥꯔꯤ ꯁꯥꯅꯤꯡꯕꯒ ꯑꯝꯇ ꯐꯥꯎꯗ꯭ꯔꯣ ꯑꯇꯩ ꯍꯡꯅꯤꯡꯕꯒ ꯑꯝꯇ ꯂꯩꯇ꯭ꯔꯣ
ꯑꯁ ꯅꯃꯥꯟꯅꯕꯤ ꯑꯝꯇ ꯀꯈꯣꯏꯒꯦ
ꯑꯁ ꯍꯣꯏꯅꯦꯍꯦ ꯏꯃꯥꯟꯅꯕꯤ ꯖꯤꯡꯗꯣ ꯑꯩꯗꯤ ꯏꯃꯥꯟꯅꯕꯤꯁꯦ ꯃꯉꯥ ꯉꯥꯛꯇ ꯇꯤꯟꯅꯁꯟꯕꯁꯤꯗꯀꯣ
ꯑꯁ ꯀꯦꯝ ꯀꯥꯏꯗꯦ ꯀꯩꯏꯅꯣ ꯃꯥ
ꯐꯩ ꯐꯩꯌꯦ ꯌꯦꯡꯉꯛꯀꯦꯗꯨꯝ
ꯌꯦꯡꯉꯛꯄ ꯍꯥꯏꯁꯦ ꯍꯧꯖꯤꯛ ꯑꯗꯨꯝ ꯌꯦꯡꯉꯣ
ꯃꯁꯛ ꯐꯖꯕ ꯄꯥꯝꯕ꯭ꯔꯣ ꯊꯤꯕ ꯄꯥꯝꯕ꯭ꯔꯣ
ꯑꯁ ꯀꯩꯅꯣ ꯃꯁꯛ ꯐꯖꯕꯅ ꯐꯠꯇ꯭ꯔꯣ
ꯃꯁꯛ ꯐꯖꯔꯦ ꯆꯨꯝꯃꯤꯅꯦ ꯃꯁꯛ ꯐꯖꯕ ꯐꯩꯅꯦ ꯀꯔꯤ ꯀꯔꯤ ꯊꯕꯛ ꯏꯟꯈꯥꯡ ꯍꯣꯠꯅꯗꯧꯔꯕ
ꯑꯁ ꯍꯌꯦꯡꯗꯒꯤ ꯇ꯭ꯔꯦꯟ ꯆꯟꯕ ꯆꯠꯀꯅꯤ
ꯐꯩꯅꯦ ꯀꯌꯥ ꯀꯌꯥ ꯁꯥꯏꯅꯣ ꯅꯣꯡꯃꯗ
ꯆꯥꯇ꯭ꯔꯨꯛ ꯌꯥꯎꯒꯦꯁꯨ ꯌꯥꯏꯌꯦ
ꯑꯁ ꯅꯨꯡꯗꯤ ꯑꯁ ꯅꯣꯡꯃꯗ ꯆꯥꯇ꯭ꯔꯨꯛ ꯑꯁꯦꯡꯀꯤ ꯁꯥꯗꯣꯏꯔꯥ ꯀꯣꯠꯄ ꯈꯣꯠꯄꯒ ꯌꯥꯎꯕ꯭ꯔꯣ
ꯀꯣꯠꯄ ꯈꯣꯠꯄꯗꯤ ꯌꯥꯎꯔꯣꯏ ꯅꯨꯡ ꯂꯩꯉꯣꯏ ꯍꯣꯟꯕ ꯈꯛꯇꯅꯤ
ꯅꯣꯏ ꯅꯨꯡ ꯂꯩꯉꯣꯏꯗꯨ ꯃꯌꯥꯝ ꯃꯌꯥꯝ ꯍꯥꯞ ꯆꯥꯠꯂ
ꯍꯥꯞꯄꯣꯏ ꯕꯥꯇꯤꯟ ꯇꯪꯈꯥꯏ ꯇꯣꯈꯥꯏ ꯅꯤ
ꯑꯣ ꯑꯩꯕꯨ ꯌꯥꯎꯅ ꯐꯗꯣꯏꯖꯥꯔꯣ ꯀꯩ ꯂꯝꯗꯅꯣ ꯍꯣꯏꯅꯦ ꯅꯨꯄꯥ ꯐꯤꯁꯦꯠ ꯆꯜꯂꯒ ꯃꯥꯏ ꯃꯤꯠ ꯂꯣꯏ ꯈꯨꯝꯖꯤꯜꯂꯒ ꯌꯥꯎꯔꯨꯕꯗꯤ ꯌꯥꯕꯖꯥꯠꯅꯤ ꯑꯌꯨꯛꯇ ꯇꯧꯔꯒ ꯑꯌꯨꯛꯀ ꯅꯨꯃꯤꯗꯥꯡꯒ ꯄꯨꯂꯞ ꯄꯥꯔꯒꯔꯣ ꯆꯥꯇ꯭ꯔꯨꯛ ꯆꯥꯇ꯭ꯔꯨꯛ ꯍꯥꯏꯖꯦ ꯑꯗꯨꯝ ꯌꯥꯝꯃꯤꯅꯦꯀꯣ
ꯌꯥꯝꯅꯦ ꯑꯩꯅ ꯉꯔꯥꯡ ꯁꯨꯏꯗꯨꯗꯤ ꯂꯨꯄꯥ ꯂꯤꯁꯤꯡ ꯑꯃ ꯆꯅꯤꯅꯦ
ꯅꯣꯡꯃꯗ ꯀꯩ ꯊꯕꯛ
ꯀꯩꯅꯣ ꯊꯝꯕꯥꯅꯨꯒꯤ ꯀꯩꯅꯣ ꯍꯩꯕꯅꯤ ꯁꯥꯠ ꯍꯩꯕꯅꯤ
ꯍꯪꯒꯥꯝ ꯇꯥꯔꯦ ꯅꯨꯃꯤꯗꯥꯡꯒꯤꯗꯤ ꯀꯩꯅꯣ ꯇꯧ ꯅꯨꯃꯤꯗꯥꯡ ꯑꯌꯦ ꯑꯌꯨꯛꯀ ꯅꯨꯡꯊꯤꯟꯒꯒꯤ ꯀꯩꯅꯣ ꯇꯧꯕ꯭ꯔꯕ ꯍꯥꯏꯗꯤ ꯂꯨꯄꯥ ꯆꯥꯇꯔꯨꯛꯁꯦ ꯑꯗꯨꯝ ꯑꯣꯏꯗꯣꯏꯔꯕ ꯑꯌꯨꯛ ꯇꯅ ꯀꯌꯥ ꯑꯣꯏꯔꯒ ꯅꯨꯡꯊꯤꯟꯗꯅ ꯀꯌꯥ ꯑꯣꯏꯕ ꯃꯣꯏꯗꯨ ꯑꯗꯨꯗꯤ
ꯅ ꯆꯥꯇꯔꯨꯛꯀꯤꯗꯗꯨꯗꯤ ꯑꯩ ꯑꯌꯨꯛꯇ ꯆꯍꯨꯝ ꯅꯨꯡꯊꯤꯟꯗ ꯗꯣ ꯍꯪꯉꯤꯅꯤ
ꯑꯌꯨꯛꯅꯦꯅꯣ ꯊꯕꯛ ꯄꯨꯡ ꯀꯌꯥꯗ ꯆꯠꯇꯣꯏꯕ
ꯈꯪ ꯄꯨꯡ ꯍꯥꯏꯁꯦ ꯄꯨꯡ ꯇꯔꯨꯛ ꯃꯈꯥꯏ ꯇꯔꯦꯠ ꯁꯥꯏꯗꯤ
ꯎꯝ ꯑꯗꯨꯗꯤ ꯑꯌꯨꯛꯅꯦꯅ ꯄꯨꯡ ꯁꯥꯟꯗ꯭ꯔꯣ꯫
ꯁꯥꯡꯉꯤ ꯑꯌꯨꯛꯅꯤꯅ
ꯗꯨ ꯑꯩꯉꯣꯟꯗꯥ ꯍꯦꯟꯅ ꯌꯥꯝꯕꯗꯤ ꯊꯣꯛꯄꯅꯦ ꯀꯨꯏꯔꯦꯅꯦ ꯎꯈꯤꯗꯕ ꯀꯃꯥꯏ ꯀꯃꯥꯏ ꯇꯧꯔꯤꯒꯦ
ꯑ ꯍꯪꯈ꯭ꯔ ꯋꯥꯍꯪꯗꯤ ꯁꯨꯝ ꯍꯪꯉꯤꯍꯦ
ꯊꯣꯔꯧꯗꯅ ꯑꯦ ꯁꯤꯗꯤ ꯍꯪꯗꯦꯍꯦ
ꯀ ꯀꯣꯏꯊꯣꯔꯀꯗꯃꯤ ꯀꯣꯏꯊꯣꯔꯀꯗꯃꯤ
ꯍꯣꯏ ꯅꯦ ꯍꯣꯏ ꯂꯥꯛꯄ꯭ꯔꯣ
ꯅꯣꯏꯁꯤ ꯍꯣꯏ ꯂꯥꯏ
ꯎꯝ ꯀꯩꯗꯧꯔꯤꯅꯣ ꯃꯣꯏ ꯑꯣ ꯌꯦꯡꯉꯤ ꯆꯥꯛ ꯏꯟꯁꯥꯡꯒꯗꯣ ꯅꯪ ꯈ-ꯈ ꯊꯣꯡꯖꯜꯂꯣ ꯌꯥꯗ꯭ꯔꯣ
ꯑꯁ ꯊꯕꯛ ꯁꯨꯔꯄꯩ ꯋꯥꯔꯦꯅ ꯇꯧꯅꯤ
ꯑꯣ ꯌꯥꯏ ꯌꯥꯏ ꯅꯣꯡꯃ ꯂꯤꯁꯤꯡ ꯑꯃꯒ ꯆꯅꯤ ꯇꯥꯜꯂꯕꯨ
ꯃꯥꯅꯦ ꯑꯗꯨꯅ ꯍꯧꯖꯤꯛ ꯊꯕꯛ ꯁꯨꯗꯅ ꯂꯩꯔꯤꯅꯤ
ꯅꯌꯦ ꯅꯌꯦ ꯈꯪꯗꯦꯗ ꯍꯧꯖꯤꯛꯀꯥꯟꯁꯦ ꯌꯥꯝ ꯁꯥꯗ꯭ꯔꯣ
ꯑꯁ ꯑꯗꯨꯅꯕꯨ ꯐꯨꯔꯤꯠ ꯂꯧꯊꯣꯛꯑꯒ ꯈꯥꯡꯉꯤꯃꯤ ꯀꯥꯂꯦꯟ ꯁꯥꯈ꯭ꯔꯕꯗꯨꯗ
ꯎꯝ
ꯀꯨꯆꯨꯗꯤ ꯉꯧꯔꯣꯛ ꯉꯧꯔꯦ
ꯍꯣꯏꯅꯦ ꯅꯪꯗꯤ ꯍꯥꯟꯗꯩꯁꯨ ꯉꯍꯧꯕꯅꯤꯅ ꯐꯖꯔꯝꯃ
ꯑꯗ ꯍꯧꯖꯤꯅꯦ ꯑꯩꯁ ꯍꯧꯖꯤꯛꯇꯤ ꯏꯕꯦꯝꯃ ꯐꯖꯔꯦ ꯐꯖꯔꯦ
ꯅꯪꯗꯤ ꯄꯩꯁꯥꯁꯨ ꯐꯪꯉꯃꯤꯅ ꯑꯍꯥꯎꯕꯝꯗꯤ ꯆꯥ ꯌꯥꯕ ꯄꯣꯠꯅꯤꯅꯦ
ꯑꯁ ꯑꯍꯥꯎꯕ ꯆꯥꯒꯗ ꯄꯩꯁꯥꯗꯣ ꯍꯌꯦꯡꯒꯤ ꯁꯤꯃꯦꯟ ꯂꯩꯅꯕꯒꯤ ꯊꯝꯈ꯭ꯔꯦ
ꯑꯦ ꯀꯩꯅꯣ ꯍꯌꯦꯡ ꯅꯣꯏꯅ ꯁꯤꯃꯦꯟ ꯄꯨꯊꯣꯛꯇꯣꯏꯔꯥ ꯍꯥꯏꯁꯦ
ꯅꯇꯦ
ꯑꯣ ꯅꯣꯏ ꯑꯣꯛꯁꯨ ꯂꯣꯏꯕ꯭ꯔꯣ
ꯂꯣꯏꯌꯦ ꯑꯣꯛ ꯑꯃꯣꯝꯃꯅꯤ
ꯑꯣ ꯀꯌꯥꯝ ꯂꯣꯏꯔꯤꯕ
ꯑꯅꯤ
ꯗꯥ
ꯍꯥꯎ
ꯐꯩꯅꯦ ꯀꯌꯥꯝ ꯀꯌꯥꯝ ꯆꯥꯎꯔꯒꯦ
ꯃꯆꯥ ꯂꯣꯛꯄꯗꯤ ꯌꯥꯎꯔꯦ ꯌꯥꯔꯦ ꯑꯗꯣ ꯆꯥꯎꯕꯗꯤ ꯆꯥꯎꯔꯦ
ꯑꯣ ꯆꯥ ꯂꯧ ꯌꯥꯔꯗꯤ ꯑꯗꯨꯝ ꯆꯥꯎꯔꯦꯅꯦ ꯅꯠꯇ꯭ꯔ
ꯃꯥꯅꯦ ꯌꯦꯡꯉ ꯈꯪꯒꯅꯤ ꯌꯦꯡꯗ꯭ꯔꯗꯤ ꯈꯪꯉꯣꯏ
ꯇ꯭ꯔꯅꯦ
ꯃꯥꯅꯦ ꯃꯥꯅꯦ ꯑꯩ ꯍꯧꯖꯤꯛ ꯕꯤꯖꯤꯅꯦꯁ ꯇꯧꯔꯤ ꯑꯣ ꯀꯤ
ꯑꯣꯛꯆꯥꯛ ꯀꯀꯩꯗꯤ ꯀꯅꯥꯅ ꯇꯧꯋꯤ
ꯑꯩꯅ
ꯑꯣ ꯅꯪ ꯑꯗꯨꯝ ꯐꯥꯟ ꯆꯠꯂꯦ ꯅꯣꯢ ꯅꯅꯥꯎꯄꯥ ꯑꯃ ꯂꯩ ꯗꯥꯏꯅꯦ ꯃꯥꯗꯤ ꯀꯃꯥꯏ ꯀꯃꯥꯥꯏ ꯇꯧꯔꯤ
ꯃꯥꯁꯨ ꯑꯗꯨꯝ ꯄꯥꯡꯂꯩ ꯂꯩ ꯁꯒꯣꯜ ꯈꯔ ꯊꯧ ꯀꯣꯏꯆꯠ ꯈꯔ ꯆꯠ
ꯃꯥ ꯍꯟꯗꯛ ꯇꯨꯌꯦꯜꯐ ꯀꯥꯏ ꯅꯠꯇ꯭ꯔꯣ
ꯑꯥ
ꯃꯥꯗꯤ ꯀꯩꯅꯣ ꯇꯧꯅꯤ ꯍꯥꯏꯕ꯭ꯔꯥ ꯑ ꯁ꯭ꯀꯨꯜꯒꯗꯤ ꯑꯗꯨꯝ ꯐꯖꯅ ꯆꯠꯂꯤꯕꯣ
ꯆꯠꯂꯤ ꯑꯗꯨꯝ ꯁ꯭ꯀꯨꯜ ꯑꯐꯕ ꯇꯝꯕꯅꯤꯅ ꯑꯗꯨꯝ ꯁ꯭ꯀꯨꯜꯒꯗꯤ ꯇꯣꯏꯔꯦ
ꯃꯤꯐ ꯃꯤꯇ ꯄꯕꯋꯥ ꯍꯜꯂꯛꯀꯅꯨꯀꯣ ꯁ꯭ꯀꯨꯜ ꯃꯃꯤꯡꯗꯨꯁꯨ ꯄꯜꯂꯛꯀꯅꯨ ꯎꯝ ꯁꯒꯣꯜ ꯊꯧꯕ ꯍꯥꯏꯁꯦ ꯊꯕꯛꯗꯤ ꯇꯝꯃꯤꯔꯣ ꯍꯥꯏꯗꯤ ꯁꯒꯣꯜ ꯑꯣꯏꯅ ꯄꯣꯂꯣ ꯀꯀꯩ ꯁꯥꯟꯅꯕꯒꯦ
ꯑ ꯄꯣꯂꯣ ꯁꯥꯟꯅꯕ
ꯑꯣ ꯀꯥꯏ ꯋꯥꯥꯏ ꯇ ꯑꯝꯕ ꯃꯥꯗ
ꯑꯁꯋꯥꯟ ꯀꯩꯅ ꯑꯝꯗꯅꯤꯗ ꯐꯗꯔꯒꯣꯟ ꯑꯣ ꯑꯗꯨꯗꯤ ꯍꯥꯞꯄ꯭ꯔꯣ ꯌꯥꯝꯕꯦꯝꯗ
ꯑꯣ ꯌꯥꯝꯕꯦꯝꯗ ꯃꯣꯏ ꯑꯦꯁꯣꯁꯤꯌꯦꯁꯟꯗ ꯂꯩꯕ꯭ꯔꯕ ꯍꯥꯏꯗꯤꯣꯏ ꯅꯥꯏꯁ
ꯂꯩꯕꯅꯤ
ꯐꯩꯅꯦ ꯃꯥꯁꯨ ꯑꯗꯨꯗꯤ ꯍꯧꯖꯤꯛꯀꯥꯟꯗꯤ ꯄꯣꯂꯣ ꯁꯥꯟꯅꯕꯁꯦ ꯃꯅꯤꯄꯨꯔꯗꯗꯤ ꯌꯥꯝ ꯇꯥꯡꯉꯦ ꯌꯥꯝ ꯐꯩ ꯌꯥꯝ ꯐꯩ
ꯑꯗꯨꯅ ꯑꯗꯨꯅ ꯁꯥꯟꯅꯔꯤꯕꯅꯤ
ꯁꯥꯟꯅꯧ ꯁꯥꯟꯅꯕ ꯃꯤ ꯍ ꯑꯣꯏꯅ ꯌꯥꯝ ꯁꯥꯟꯅꯧꯋꯦ
ꯃꯤꯕꯨꯗꯤ ꯑꯗꯨꯝ ꯑꯣꯏ ꯂꯩꯔꯁꯨꯕꯨ
ꯏꯃꯦꯅꯦ ꯎꯝ
ꯀꯩꯅꯣ ꯆꯥꯛ ꯊꯣꯡꯉꯤꯔꯣ ꯀꯣ ꯀ ꯀꯣ ꯀꯌꯥꯝ ꯍꯥꯏꯁꯤꯕꯣ
ꯃꯥꯅꯦ ꯍ ꯆꯥꯛ ꯊꯣꯡꯉꯤꯅꯦ
ꯑꯁ ꯀꯔꯤ ꯌꯦꯟꯖꯥꯡꯅꯣꯅꯦ
ꯑꯍꯥꯑꯣꯕꯅꯦ ꯍꯡꯒꯥꯝ
ꯑꯩꯁ ꯁꯪꯒꯥꯝꯅ ꯉꯥ ꯊꯥꯛꯄꯤꯗꯣ
ꯃꯥꯅꯤ ꯉꯥ ꯑꯌꯥꯏꯕꯒ ꯊꯥꯏꯑꯦ
ꯆꯨꯝꯃꯦ
ꯄꯦꯪꯕꯥꯒꯁꯨ ꯆꯕꯥꯛ ꯆꯕꯥꯥꯛꯅꯤ ꯍꯥꯏꯁ
ꯆꯨꯝꯃꯦꯗꯤ ꯈꯔ ꯆꯥꯕ ꯌꯥꯒꯗ꯭ꯔꯣ
ꯌꯥꯏꯌꯦ ꯂꯥꯛꯑꯣ ꯀꯩꯅꯣ ꯇꯧꯔꯒ ꯅꯪ ꯗꯨꯀꯥꯟꯗꯒꯤ ꯌꯦꯡꯔꯨꯝꯗ ꯀꯩꯅꯣ ꯈꯔ ꯂꯩꯔꯛꯑꯣ ꯍꯧꯒꯔ ꯍꯧꯒꯔ ꯆꯥꯥꯁꯦ
ꯂꯥꯛ ꯑꯔꯣꯏꯒꯦꯗꯥ
ꯂꯥꯛꯑꯣꯍꯦ ꯐꯠꯇꯕ ꯇꯧꯅꯣ ꯉꯥꯡꯅ
ꯅꯍꯥꯔꯣꯏ ꯀꯥꯏꯗ ꯌꯦꯔꯨꯝ ꯀꯥꯏꯅ ꯑꯩꯈꯣꯏ ꯌꯦꯔꯨꯝ ꯍꯦꯜꯂ
ꯑꯦ ꯑꯩ ꯆꯥꯒꯦ
ꯑꯩꯈꯣꯏ ꯆꯥꯕ ꯌꯥꯗ꯭ꯔꯦ ꯌꯦꯔꯨꯝꯝ
ꯐꯔꯦ ꯐꯔꯦ ꯅꯣꯏ ꯌꯦꯔꯨꯝ ꯆꯕꯥꯌꯥ ꯠꯇ꯭ꯔꯦ ꯃꯤꯗꯤ ꯂꯣꯏ ꯄꯤꯖꯗ꯭ꯔꯦꯅꯦꯀꯣ ꯂꯩꯕꯗꯤ ꯌꯥꯒꯨꯝ ꯇꯧꯕꯅꯦꯕꯣ
ꯂꯩꯕꯕꯨꯗꯤ ꯃꯣꯏ ꯗꯨꯀꯥꯟꯗ ꯑꯗꯨꯝ ꯄꯩꯁꯥ ꯄꯤꯔꯦ ꯂꯩꯕ ꯌꯥꯕꯅꯤ
ꯑꯩꯈꯣꯏ ꯕꯣꯛꯅꯁꯤꯦ ꯃꯤꯠ ꯅꯥꯔꯝꯗꯣꯏꯅꯤ ꯈꯪꯖꯗꯗꯗꯅ ꯊꯥꯈ꯭ꯔꯦ ꯋꯥꯔꯥꯡ ꯉꯥꯡꯁꯤꯜꯂꯛꯏꯁꯤꯗꯤ ꯏ ꯃꯥꯅ ꯑꯃꯨꯛ
ꯑꯗꯨꯗꯤ ꯌꯥꯕ꯭ꯔꯥ ꯍꯥꯏꯁꯦ
ꯋꯥꯔꯤ ꯁꯥꯟꯅꯕ ꯑꯣꯏꯅ ꯑꯗꯨꯝ ꯈꯨꯝꯕꯩ ꯋꯥꯔꯤꯅꯤꯗ ꯁꯤꯗꯤ ꯀꯩꯁꯨ ꯀꯥꯏꯗꯦ ꯍꯣꯏ ꯋꯥꯔꯤ ꯌꯥꯎꯁꯂꯞ ꯄꯗꯤ ꯅꯦꯠꯇꯦꯗꯅ ꯅ ꯑꯣꯃꯨ ꯂ ꯑꯁ ꯄꯒꯦ ꯊꯥꯄ꯭ꯔ
ꯊꯥꯗꯦ
ꯑꯣ ꯑꯩ ꯈꯣꯟꯖꯦꯜ ꯑꯃꯐꯥꯎ ꯇꯥꯔꯛꯑꯦꯕ ꯈꯪꯗꯦꯅꯦ ꯍꯧꯖꯤꯛꯀꯥꯟꯁꯦ ꯂꯩꯕꯥꯛꯀꯤ ꯏꯔꯥꯡꯅ ꯃꯔꯣ ꯑꯃ ꯐꯔꯛ ꯇꯥꯕꯅꯦ ꯁꯦꯟꯊꯣꯛ ꯂꯝꯕꯤꯅ ꯂꯩꯇꯕꯅꯦ ꯂꯥꯏꯔꯤꯛ ꯍꯕꯕꯥ ꯁꯤꯅꯦ ꯌꯥꯜ ꯂꯄ ꯅꯤ
ꯍꯩꯍꯧꯗꯕ ꯑꯩꯈꯣꯏꯗꯤ ꯁꯤꯗ ꯇꯨꯞ ꯇꯨꯞ ꯇꯥ ꯂꯩꯦꯔꯦ
ꯎ ꯇꯨꯞ ꯇꯨꯞ ꯅꯕꯨ ꯐꯔꯕꯥꯅꯤꯗ ꯃꯤꯟꯅ ꯀꯦꯌꯥ ꯁꯨꯔ
ꯃꯤꯅꯠ ꯃꯥꯄꯟ ꯆꯨꯗꯔ
ꯑꯣ
ꯑꯩꯁꯨ ꯉꯥꯏꯕꯗꯣ ꯋꯥꯔꯦ
ꯆꯝꯗꯣꯏꯅꯤ ꯅꯦ ꯅꯥꯟꯒꯣꯂꯦꯁ ꯇꯧꯗꯗ꯭ꯔꯦ
ꯇꯧꯗ꯭ꯔꯦ
ꯍꯗ ꯑꯗꯨꯗꯗꯅ
ꯀꯣꯂꯦꯖ ꯇꯃꯛ ꯄꯩꯁꯥꯇ ꯅꯊꯧ
ꯑꯩꯈꯣꯏ ꯆꯦ ꯍꯣꯏ ꯂꯥꯛꯑꯦ ꯁꯤꯗ ꯑꯩꯈꯣꯏ ꯆ ꯃꯆꯥ ꯂꯥꯛꯑꯦ ꯅꯣꯏ ꯉꯍꯥꯛꯇ ꯂꯩꯇ꯭ꯔꯣ
ꯂꯩꯇꯦ ꯆꯈ꯭ꯔꯝ
ꯑꯅꯤ ꯃꯖꯥ ꯈꯔꯕ
ꯑꯅꯤ ꯑꯃꯗꯤ ꯂꯥꯛꯇꯦꯍꯦ
ꯑꯣ ꯑꯃꯃ ꯍꯥꯠꯇ
ꯎꯥ
ꯑꯔꯦ ꯐꯔꯦ ꯅꯨꯡꯉꯥꯏ ꯅꯨꯡꯉꯥꯏ ꯂꯩꯗꯧꯅꯤ ꯋꯥ ꯋꯥ ꯂꯩ
ꯑꯗꯣ ꯉꯁꯥꯏ ꯍꯥꯏꯈꯤꯕ ꯗꯣ
ꯅꯨꯄꯤꯗꯣ
ꯑꯥ
ꯑꯒ ꯃꯥꯏ ꯑꯗꯨ ꯑꯗꯨ ꯁꯦꯡꯉꯗꯦ ꯁꯦꯉꯗꯅꯦꯦ ꯑꯩ
ꯑꯗꯣ ꯑꯩꯈꯣꯏ ꯍꯧꯖꯤꯛ ꯍꯦꯛꯇ ꯄꯥꯝꯕꯩ ꯃꯥꯅꯤꯗ
ꯍꯧꯖꯤꯛ ꯍꯦꯛꯇ ꯂꯥꯛꯑꯦ ꯈꯨꯗꯛꯇ ꯐꯪꯕ ꯌꯥꯗꯕꯅꯤꯀꯣ
ꯌꯥꯕꯅꯤ ꯌꯥꯕꯅꯤ
ꯎꯝ ꯑꯗꯨꯗꯤ ꯌꯥꯝ ꯐꯪꯉꯗꯥꯏꯅꯦ ꯁꯣꯁꯌꯦꯦꯜ ꯃꯦꯗꯤꯌꯥꯗ
ꯁꯣꯁꯤꯜ ꯃꯗꯤꯌꯥ ꯀꯦꯅꯗꯤ ꯀꯔꯤꯅꯤ ꯍꯅꯤ
ꯈꯪꯗꯦꯗ ꯂꯥꯏꯔꯤꯛ ꯇꯝꯅꯔꯒ ꯂꯣꯏ ꯂꯩꯅꯕꯅꯤꯅ ꯀꯔꯤ ꯍꯥꯏꯅꯤ ꯑꯗꯣꯗ ꯃꯥꯏ ꯑꯣꯟꯁꯤꯟꯗ꯭ꯔꯦ ꯑꯗꯨꯅ
ꯈꯪꯗꯦ ꯈꯪꯗꯦ ꯑꯩꯈꯣꯏꯗ ꯍꯦꯛꯇ ꯌꯥꯅꯕ ꯑꯃ ꯍꯦꯛꯇ
ꯀꯃꯦ ꯍ ꯇꯔ ꯃꯔꯤꯖꯦ
ꯌꯥ ꯌꯥ ꯍꯟꯗ ꯄꯌꯥꯔ ꯑꯣꯏꯣꯏ
ꯍꯗꯦ ꯋꯥꯗꯦ ꯑꯗꯣ ꯅꯪꯁꯨ ꯐꯖ ꯐꯖꯅ ꯂꯩꯖꯔꯣ ꯅꯥꯗ ꯌꯦꯛꯇꯅꯕ ꯆꯦꯛꯁꯤꯟ ꯆꯦꯛꯁꯤꯟꯅ ꯂꯩꯔꯣ ꯊꯃ ꯀꯃꯣ